ꯍꯜꯂꯣ ꯍꯂ ꯅꯨꯡꯉꯥꯏꯔꯤ ꯅꯨꯡꯉꯥꯏꯔꯤ
ꯑ ꯅꯪ ꯑ ꯉꯁꯤ ꯑꯅ ꯑꯦꯛꯖꯥꯝ ꯂꯣꯏꯔꯦꯀꯣ
ꯍꯥꯎꯁꯤꯅꯤ ꯉꯔ ꯑꯣꯏꯔ
ꯍ
ꯑꯩꯅ ꯇ꯭ꯋꯦꯟꯇꯤ ꯇ꯭ꯋꯦꯟꯇꯤ ꯇꯨꯗꯒꯤ ꯍꯧꯖꯤꯛ ꯗꯦꯠ ꯇ꯭ꯋꯦꯟꯇꯤ ꯁꯤꯛꯁ ꯐꯥꯎ ꯊꯥꯔꯛꯏꯅꯦ
ꯑꯣ ꯐꯔꯦꯄ ꯑꯗꯣ ꯉꯁꯤ ꯑꯩꯒꯤ ꯅꯣꯡꯃ ꯍꯪꯒꯦ ꯇꯧꯕꯅꯦ ꯑ ꯅꯪ ꯀꯔꯤ ꯇꯨꯠꯄꯦꯁ ꯁꯤꯖꯤꯟꯅꯕ꯭ꯔꯥ ꯀꯔꯤ ꯕ꯭ꯔꯥꯟꯒꯤ ꯇꯨꯠꯄꯦꯁ ꯁꯤꯖꯤꯟꯅꯕ꯭ꯔꯥ ꯄꯝꯃꯦ
ꯀꯣꯏꯁꯟ ꯂꯣꯏꯅꯃꯛꯇꯨꯗꯒꯤ ꯇꯣꯠ ꯄꯦꯖ ꯈꯛꯇꯪ ꯍꯪꯉꯤꯕ ꯑꯩꯒꯤ ꯇꯨꯠꯄꯦꯁꯁꯤ ꯍꯥꯏꯕꯒꯤ ꯅꯪꯒꯤ ꯀꯔꯤ ꯃꯔꯤ ꯌꯦ ꯅꯒꯦ ꯑꯗꯣ ꯍꯥꯏꯗꯤ ꯑꯩꯒꯤ ꯇꯨꯠꯄꯦꯁ ꯈꯪꯅꯤꯡꯉꯤꯕꯁꯤꯒꯤ ꯃꯔꯝꯁꯦ ꯍꯥꯟꯅ ꯑꯝꯇ ꯍꯥꯏꯔꯛꯑꯣꯕ ꯅꯠꯇ꯭ꯔꯣ ꯠꯇ꯭ꯔꯗꯤ ꯍꯥꯏꯔꯣꯏꯕ
ꯅ ꯌꯥꯗꯣ ꯍꯥꯏꯖꯤꯅꯤꯛ ꯑꯣꯏꯅꯕ ꯈꯪꯉꯤꯅ ꯅꯌꯥꯗꯣ ꯐꯖꯅꯕ ꯅꯌꯥꯗꯣ ꯈꯪꯕ꯭ꯔꯥ ꯅꯟꯇ꯭ꯔꯤꯛ ꯏꯅꯥꯅꯕ ꯈꯪꯕꯥ
ꯑꯗꯨꯣ ꯇꯨꯠꯄꯦꯁꯇꯣ ꯇꯨꯠꯄꯦꯁꯇ ꯑꯐꯕ ꯂꯩꯕ꯭ꯔꯥ ꯐꯠꯇꯕ ꯂꯩꯕ꯭ꯔꯥ ꯅꯪ ꯈꯪꯖꯔꯕꯕ ꯑꯗꯣ ꯑꯩꯉꯣꯟꯗ ꯍꯥꯏꯔꯛꯏꯁꯤ
ꯖꯦ ꯑꯗꯣ ꯅꯪ ꯅꯪꯅ ꯁꯤꯖꯤꯟꯅꯕꯗꯨ ꯦꯁꯨ ꯀꯔꯤꯅꯣ ꯍꯥꯏꯔꯝ ꯃꯃꯤ ꯑ ꯑ ꯑꯩꯅ ꯔꯤꯀꯣꯃꯦꯟ ꯇꯧꯕꯗꯤꯅꯦ ꯑꯩꯅ ꯑꯁꯤꯃꯗꯤ ꯐꯔꯦꯅ ꯁꯤꯆꯤꯟꯜ ꯏꯅꯥꯎ ꯍꯥꯏꯕꯁꯤꯗꯤꯅꯦ
ꯑꯥ
ꯃꯃꯤꯡ ꯀꯔꯤꯅꯣ ꯍꯥꯏꯕ ꯀꯥꯟꯗ ꯒꯂꯤꯁꯇꯔꯁꯨ ꯐꯔꯦꯀꯣ ꯑꯗꯨꯒ ꯀꯔꯤ ꯔꯤꯐ꯭ꯔꯦꯁ ꯍꯥꯏꯕ꯭ꯔꯥ ꯔꯦꯗ ꯀꯂꯔ ꯑꯣꯏꯕꯗꯣ ꯑꯗꯨꯁꯨ ꯐꯕꯅꯦ ꯑꯗꯨꯒ ꯁꯦꯟ ꯁ ꯗꯥꯡꯁꯨ ꯐꯕꯅꯦ
ꯉꯈꯣꯡ ꯉꯥꯛꯈꯣꯡ ꯂꯤꯁꯇꯔ ꯍꯥꯏꯁꯦ ꯑꯃ ꯑꯦꯗꯚꯔꯇꯥꯏꯁꯇꯒ ꯎꯠꯄ ꯑꯉꯧꯕꯗꯔꯣ
ꯑꯥ ꯑꯉꯧꯕ ꯑꯣꯏꯕꯗꯣ ꯄꯦꯛꯀꯦꯠ ꯑꯗꯨꯗꯔꯅꯗꯤ ꯑꯗꯨꯗꯤ ꯑꯐꯕꯅꯦ ꯑꯗꯨ ꯏꯕꯨ ꯍꯦꯒꯅꯦ ꯑ ꯑꯃ ꯂꯣꯏꯔ ꯂꯣꯣꯔ ꯃꯤꯅ ꯑꯗꯨꯣ ꯐꯔꯦꯅ ꯇꯧꯔꯕꯅꯦ ꯈꯪꯉꯤꯗꯅ
ꯅꯨꯄꯥ ꯑꯃꯇ ꯐꯕ ꯌꯥꯎꯗꯦ ꯍꯧꯖꯤꯛ
ꯑꯗꯣ ꯀꯣꯜꯒꯦꯠꯇꯣꯀꯣ ꯁꯤꯖꯤꯟꯅꯕ ꯀꯥꯟꯗ ꯑꯦ ꯌꯥꯝ ꯎ ꯀ꯭ꯋꯥꯟꯇꯤꯇꯤꯗꯣ ꯌꯥꯝ ꯌꯥꯝ ꯌꯥꯝꯕꯗꯤ ꯐꯠꯇꯦꯀꯣ
ꯑꯩꯈꯣꯏꯒꯤ ꯇꯨꯠ ꯕ꯭ꯔꯁꯁꯤꯗꯀꯣ ꯐꯦ ꯍꯦꯟ ꯏ ꯌꯥꯎꯋꯦꯕ ꯑꯗꯨꯅꯀꯣ ꯁꯤ ꯇꯨꯠ ꯕ꯭ꯔꯁꯁꯦ ꯀ ꯒꯦꯠ ꯍꯥꯞꯀꯦꯔꯥ ꯍꯥꯞꯄꯣꯏꯒꯦꯔꯥ ꯇꯧꯕ ꯀꯥꯟꯗꯀꯣ ꯑꯩꯈꯣꯏꯒꯤ ꯏꯁꯥꯗ ꯁꯣꯛꯍꯒꯦ ꯑꯩꯈꯣꯏ
ꯍ꯭ꯨꯃꯦꯟ ꯑꯥꯏꯀ꯭ꯌꯨꯁꯦ ꯂꯣ ꯑꯣꯏꯍꯜꯂꯦꯕꯀꯣ ꯑꯗꯨꯅ ꯑꯩꯈꯣꯏ ꯁꯥꯎꯠ ꯑꯃꯦꯔꯤꯀꯥꯗ ꯑꯦ ꯁꯥꯎꯠ ꯑꯐ꯭ꯔꯤꯀꯥꯗ ꯍꯥꯏꯕ ꯁꯥꯎꯠ ꯑꯐ꯭ꯔꯤꯀꯥꯗ ꯁꯤꯖꯤꯟꯅꯔꯛꯄ ꯀꯩꯅꯣ ꯃꯃꯤꯡꯃꯨꯛꯇꯤ ꯀꯥꯎꯈ꯭ꯔꯦ ꯑꯗꯣ ꯃꯤꯗꯤ ꯃꯌꯥꯗꯣ ꯇꯥꯛꯏꯗꯅ ꯑꯃ ꯎꯃꯪ ꯃꯇꯆꯦꯦꯛ ꯑꯃꯅ ꯑꯗꯨ
ꯑꯕꯗꯣ
ꯑꯩꯈꯣꯏꯗꯤ ꯇꯧꯔꯁꯦ ꯍꯥꯏꯕ ꯇꯨꯁꯇ ꯀꯥꯟꯅꯗꯦꯕ ꯀꯣ ꯇꯥꯡꯁꯨ ꯇꯥꯡꯉꯤ ꯀꯥꯟꯅꯗꯦ ꯀꯣ ꯑꯗꯨꯒꯤ ꯆꯦꯠꯇꯨꯅ ꯂꯩꯔꯅꯤ ꯁꯥꯏꯔꯅꯤ ꯈꯤꯇꯪ ꯊꯥꯛꯑꯅꯤ ꯉꯧꯔꯅꯤ ꯃꯣꯠꯁꯨ ꯃꯣꯠꯂꯔꯣꯏ ꯑꯗꯨꯅ ꯐ
ꯑꯗꯨꯅ ꯐꯩ ꯑꯗꯨ ꯑꯣꯏꯔꯁꯨ ꯇ꯭ꯔꯥꯏ ꯇꯧꯕꯗꯤ ꯐꯩ ꯑꯗꯨ ꯑꯣꯏꯔꯁꯨ ꯀꯌꯥꯝ ꯏꯐꯦꯛꯇꯤꯚ ꯑꯣꯏꯕꯅꯣꯗꯤ ꯈꯪꯗꯦ ꯑꯩꯈꯣꯏ ꯑꯗꯨ ꯅꯪ ꯀꯅꯥ ꯅꯃꯥꯟꯅꯕ ꯀꯅꯥ ꯁꯤꯖꯤꯟꯅꯕ ꯌꯥꯎ
ꯁꯤꯖꯤꯟꯅꯗ꯭ꯔꯒꯁꯨ ꯀꯣ ꯃꯤ ꯗꯣꯛꯇꯔ ꯐꯥꯎꯕ ꯁꯤꯖꯤꯟꯅꯔ ꯀꯥꯟꯁꯤꯗ ꯁꯤꯗ ꯑꯩ ꯀꯩ ꯍꯥꯏꯥꯏ ꯀꯣꯣꯏꯅ
ꯗꯧꯗꯥꯔ ꯃꯃꯤꯡ ꯍꯥꯏꯔꯣꯑꯣ
ꯗꯤ ꯈꯪꯗ꯭ꯔꯦꯀꯣ ꯗꯣꯛꯇꯔꯅꯕꯨꯗꯤ ꯁꯤꯖꯤꯟꯅꯕꯅꯤ ꯑꯗꯣ
ꯎꯣꯏ
ꯇꯨꯠ ꯕ꯭ꯔꯁꯇꯣꯀꯣ ꯍꯥꯏꯗꯤ ꯇꯨꯠ ꯕ꯭ꯔꯁꯇꯣ ꯃꯤ ꯗꯣꯛꯇꯔꯅꯕꯨ ꯇꯨꯠ ꯕ꯭ꯔꯁꯁꯦ ꯁꯤꯖꯤꯟꯅꯧ ꯁꯤꯖꯤꯟꯅꯧ ꯍꯥꯏꯌꯦꯕꯀꯣ ꯑꯗꯨꯔꯁꯨ ꯐꯠꯇꯦꯕ ꯃꯣꯏꯗꯤ ꯃꯣꯏꯅ ꯀꯁꯇꯃꯔꯗꯨꯣ ꯌꯥꯝꯅꯅꯕꯅ ꯀꯗꯔ ꯇꯧꯁꯤꯟꯅꯩꯅꯦꯕ ꯏꯁꯀꯦꯝ ꯉꯥꯛꯇꯅꯦꯕꯀꯣ ꯄ꯭ꯔꯤꯊꯤꯕꯤꯁꯤ ꯍꯧꯖꯤꯛꯁꯦꯀꯣ ꯑꯗꯨꯅ ꯃꯣꯏꯅ ꯑꯐꯕ ꯊꯕꯛ ꯑꯐꯕ ꯄꯣꯠ ꯗꯥꯏꯔꯦꯛ ꯍꯥꯏꯗꯤ ꯃꯤꯑꯣꯏꯕ ꯑꯃꯅ ꯗꯤꯖꯤꯁ ꯂꯩꯔꯦ ꯈꯜꯂꯣꯕꯀꯣ ꯗꯤꯖꯤꯁ ꯂꯩꯔꯤꯗꯣ ꯗꯥꯏꯔꯦꯛ ꯀꯤꯌꯣꯔ ꯁꯨꯡ ꯄꯤ ꯄꯔꯛꯑꯣꯏꯕꯀꯣ ꯗꯣꯛꯇꯔ ꯇꯝꯕ ꯀꯥꯟꯁꯤꯗ ꯃꯤꯅ ꯍꯥꯏꯔꯛꯇꯣꯏꯁꯦ ꯍꯩ ꯌꯥꯝꯍꯟꯅꯕ ꯃꯣꯏꯗꯀꯣ ꯉꯥꯏꯍꯥꯛꯇꯪ ꯐꯅꯅꯕ ꯑꯣꯏꯅ ꯄꯤꯌꯣꯅ ꯍꯥꯏ ꯑꯗꯨꯗ ꯀꯣ ꯃꯗꯣ ꯑꯃꯨꯛ ꯐꯔꯒꯁꯨ ꯈꯨꯗꯛꯇ ꯐꯔꯒꯁꯨ ꯑꯃꯨꯛ ꯍꯜꯂꯛꯄ ꯇꯣꯏꯅꯤꯀꯣ ꯑꯗꯣ ꯍꯂꯛꯑꯗꯤ ꯑꯗꯨꯃꯨꯛ ꯑꯃꯨꯛ ꯂꯥꯛꯇ꯭ꯔꯥ ꯑꯗꯨ ꯁꯤ ꯅꯪ ꯄ꯭ꯔꯣꯐꯤꯠꯇ ꯐꯪꯗ꯭ꯔꯥ ꯒ꯭ꯌꯥꯟ ꯇꯥꯏꯀꯣ
ꯃꯥꯏꯄꯦꯝꯃ ꯇꯦ ꯏꯃꯥꯏꯇꯦ ꯐ ꯑꯩ ꯑꯩ ꯀꯃꯥꯏ ꯈꯪꯉꯣꯏꯗꯣꯏꯅꯣ ꯅꯪ ꯍꯥꯟꯅ ꯍꯥꯏꯔꯛ ꯑꯣꯅꯤ ꯅꯪ ꯈꯪꯕ꯭ꯔꯥ ꯌꯦꯡꯉꯤꯅꯦꯅꯦꯍꯦ
ꯀꯔꯤꯅꯣ ꯑꯩꯅ ꯀꯣꯏꯁꯟꯗ ꯍꯪꯉ꯭ꯔꯦ ꯅꯪ ꯀꯃꯥꯏꯅ ꯑꯩꯉꯣꯟꯗ ꯍꯪꯗꯣꯏꯅꯣ
ꯑꯩ ꯃꯃꯤ ꯈꯟꯈꯤꯅꯦ ꯑꯩꯗꯤ
ꯍꯥꯏꯔꯣꯅꯤ ꯍꯥꯏꯥꯏꯔꯅꯤ
ꯃꯃꯤꯡꯗ ꯑꯦꯂ ꯃꯥꯛꯁ ꯍꯥꯏꯕ ꯅꯠꯇ꯭ꯔꯣ ꯅꯪ ꯗꯕ꯭ꯔꯥ
ꯑꯩꯗꯤ ꯀꯣ ꯈꯪꯕꯩ ꯆꯥꯡ ꯁꯤꯗꯤꯀꯣ ꯑꯁ ꯑꯩꯒꯤ ꯏꯟꯁꯇꯥꯒ꯭ꯔꯥꯝꯒꯤ ꯏꯐꯤꯠꯁꯤꯗ ꯊꯣꯛꯄꯁꯤꯗꯤ ꯊꯣꯛꯄꯁꯤꯗꯤ ꯂꯣꯏꯔꯕꯅꯦ ꯍ ꯁꯤ ꯄꯩꯁꯥꯒ ꯄꯥꯔꯁꯨ ꯃꯣꯏꯗ ꯇꯦꯛꯁ ꯂꯧꯗ꯭ꯔꯤꯁꯤꯦ ꯅꯪ ꯃꯔꯝꯒ ꯈꯪꯉꯕ꯭ꯔꯥꯕ
ꯑꯦꯃꯥꯏ ꯄꯦ ꯑꯩꯅ ꯀꯣꯜꯒꯦꯠꯀꯤ ꯃꯔꯝꯗ ꯍꯪꯉꯒ ꯅꯪꯅ ꯇ꯭ꯔꯤꯂꯦꯅꯦꯔꯒꯥꯏ ꯇꯧꯈꯠꯂꯛꯏꯁꯤ ꯂꯝ ꯀꯔꯤ ꯇꯧꯔꯦꯅ ꯍꯥꯏꯕꯅꯣ ꯍꯥꯏꯔꯣ
ꯅꯨꯄꯥꯁꯤꯡꯁꯤꯁꯨ ꯇꯨꯠ ꯕ꯭ꯔꯁ ꯑꯝꯇ ꯁꯤꯖꯤꯟꯅꯗ꯭ꯔꯤꯅꯤꯀꯣ ꯐꯔꯦꯟ ꯅꯥꯏꯠ ꯂꯩꯌꯦꯅ ꯑꯦꯅꯤ ꯁꯤꯟ ꯅꯠꯇ꯭ꯔꯔꯤꯅꯤ ꯉꯇ ꯑꯦ ꯁꯤꯖꯤꯟꯅꯩ ꯁꯤꯖꯤꯟꯅꯩ ꯚ꯭ꯔꯁ ꯇꯧꯗ
ꯑꯗꯨ ꯅꯠꯇꯦ ꯑꯗꯨ ꯅꯠꯇꯦ ꯍꯧꯖꯤꯛ ꯁꯤꯖꯤꯟꯅꯕꯗꯤꯅꯦ ꯀꯔꯤꯅꯣ ꯍꯥꯏꯕ ꯀꯥꯟꯗ ꯀꯩ ꯅꯪ ꯈꯪꯕꯗꯤ ꯅꯪ ꯈꯪꯕ ꯍꯧꯖꯤꯛꯇꯤ ꯏꯂꯦꯛꯇ꯭ꯔꯤꯛ ꯇꯨꯠ ꯕ꯭ꯔꯁꯀ ꯌꯥꯝ ꯄꯥꯏꯅꯔꯕꯅꯦ
ꯀꯩ ꯈꯦꯠꯅꯗꯦ ꯑꯃꯗꯨꯅꯀꯣ ꯃꯊꯟꯗꯤ ꯂꯦꯡꯕꯒꯤ ꯋꯥꯅꯤ ꯑꯃꯗꯨꯅ ꯑꯩꯈꯣꯏꯅ
ꯈꯨꯠꯅ ꯂꯦꯡꯕ ꯑꯃꯁꯨ ꯂꯩꯌꯦꯕ
ꯊꯟꯅ ꯂꯦꯡꯕ ꯑꯃ ꯂꯩꯔꯦꯕ ꯑꯗꯣ ꯑꯅꯤꯃꯛ ꯐꯖꯅ ꯌꯥꯎꯗ꯭ꯔꯣ ꯑꯅꯤꯃꯛ ꯇꯨꯠ ꯭ꯔꯁ ꯅꯠꯇ꯭ꯔꯣ ꯂꯦꯡꯕ ꯈꯤꯇꯪꯅꯤ
ꯂꯦꯡꯕꯩ ꯑꯗꯣ ꯑꯗꯨ ꯅꯪ ꯑꯗꯣ ꯑꯦ ꯅꯪ ꯍꯧꯖꯤꯛ ꯁꯥꯎꯠ ꯑꯐ꯭ꯔꯤꯀꯥꯒꯤꯗꯣ ꯌꯥꯝ ꯏꯐꯦꯛꯇꯤꯞ ꯑꯣꯏꯔꯤꯁꯦ ꯅꯪꯒ ꯑꯃꯨꯛ ꯀꯥꯏꯅ ꯈꯪꯉꯤꯅꯣꯕ
ꯄ꯭ꯔꯤꯊꯤꯕꯤꯁꯤꯗ ꯂꯩꯔꯤꯕ ꯇꯨꯠ ꯕ꯭ꯔꯁ ꯁꯤꯖꯤꯟꯅꯕ ꯄꯨꯝꯅꯃꯛꯇꯇꯩ ꯀꯣ ꯁꯥꯎꯠ ꯑꯐ꯭ꯔꯤꯀꯥꯒꯤ ꯃꯌꯥꯅ ꯏꯪꯉꯧ ꯉꯧꯕ
ꯉꯧꯕꯗ ꯃꯣꯏꯁꯦ ꯃꯣꯏꯒꯤ ꯀꯝꯄ꯭ꯂꯦꯛꯁꯟꯗꯣ ꯃꯨꯕꯩꯅꯦ ꯑꯗꯨꯕꯨꯗꯤ ꯃꯣꯏꯒꯤ ꯌꯦꯂꯣꯗꯣ ꯌꯥꯝ ꯎꯔ ꯃꯗꯤ ꯃꯨꯕꯅꯦꯅ
ꯇꯨꯠꯄꯦꯁꯇꯣ ꯁꯨꯡꯆꯤꯟ ꯁꯤꯖꯤꯟꯅꯗꯦ ꯃꯣꯏꯗꯤ ꯀꯣ ꯍꯥꯏꯗꯤ ꯑ ꯍꯥꯏꯗꯤ ꯃꯣꯏꯒꯤ ꯀꯩꯅꯣꯗꯣ ꯎꯝ ꯁꯨꯃꯥꯏꯅ ꯍꯥꯏꯇꯥꯔꯦ ꯀꯣꯜꯒꯦꯠꯇꯣ ꯁꯨꯡꯁꯣꯏ ꯁꯤꯖꯤꯟꯅꯗꯦꯕ ꯈꯪꯉꯕ ꯀꯣꯜꯒꯦꯠꯇꯣ ꯁꯨꯡꯆ ꯁꯤꯖꯤꯟꯅꯗꯦ ꯑꯗꯨꯒ ꯈꯔꯅꯀꯣꯒꯤ ꯁꯤꯖꯤꯟꯅꯧ ꯍꯥꯏꯔꯒ ꯑꯩꯈꯣꯏꯅ ꯁꯨꯝꯔꯛꯇ꯭ꯔꯦ ꯁꯤꯅ ꯇꯧꯕꯒꯨꯝꯕ ꯑꯗꯨꯒꯨꯝꯕꯗꯨ ꯇꯧꯗꯕ ꯃꯤꯁꯦ ꯇꯧ ꯊꯧꯗꯦ ꯍꯧꯒꯠꯂꯅꯤ ꯑꯌꯛꯇꯣ ꯅꯨꯃꯤꯗ ꯐꯥꯎꯕ ꯁ ꯑꯗꯨꯒ ꯖꯥꯔꯝꯁꯤꯡꯗꯣ ꯂꯣꯏ ꯊꯣꯛꯏ ꯑꯁꯤꯗ ꯑꯩ ꯀꯩ ꯍꯥꯏꯔꯅꯣ
ꯊꯣꯛꯑꯦ ꯍꯥꯏꯕꯗꯤ ꯅꯪ ꯀꯗꯥꯏꯗꯒꯤ ꯄ꯭ꯔꯨꯐꯅꯣ ꯃꯣꯏ ꯃꯣꯏꯅꯤꯝꯅꯦ ꯈꯪꯕ꯭ꯔꯥ ꯍꯧꯖꯤꯛ ꯑꯁ꯭ꯋꯥꯏꯗ ꯃꯣꯗꯔꯟ ꯒꯤ ꯃꯐꯝꯁꯤꯗ ꯁꯤꯖꯤꯟꯅꯕ ꯎꯈ꯭ꯔꯕꯅ ꯀꯅꯥꯅ ꯀꯅꯥꯅꯗ ꯃꯅꯅꯕ ꯀꯅꯥ ꯌꯥꯎꯝ ꯏꯟꯐ꯭ꯂꯨꯌꯦꯟꯁ ꯃꯣꯜ ꯂꯧ
ꯏꯟꯐ꯭ꯂꯨꯌꯦꯟꯁꯔꯗꯨꯗꯒꯤꯅꯤꯅꯦ ꯑꯩꯈꯣꯏꯅ ꯏꯟꯐ꯭ꯂꯨꯌꯦꯟꯁ ꯇꯧꯗꯣꯏꯁꯦ ꯑꯗꯨꯒꯤꯅꯤ ꯏꯟꯐ꯭ꯂꯨꯌꯦꯟꯁꯔ ꯀꯧꯔꯤꯁꯦ ꯀꯔꯤꯅꯣ
ꯗꯨ ꯅꯣꯠ ꯒꯦꯠ ꯏꯟꯐ꯭ꯂꯨꯌꯦꯟꯁ ꯕꯥꯏ ꯏꯟꯐ꯭ꯂꯨꯌꯦꯟꯁꯔ ꯗ ꯄꯔꯄꯁ ꯑꯣꯐ ꯗ ꯏꯟ꯭ꯂꯟꯁ ꯖꯁ ꯇꯨ ꯏꯟꯐ꯭ꯂꯨꯌꯦꯟꯁ ꯌꯣꯟꯅꯤꯠ ꯇꯨ ꯦꯠ ꯏꯟꯐ꯭ꯂꯨꯌꯦꯟꯁ ꯏꯠ ꯏꯁ ꯌꯣꯔ ꯆꯣꯏꯁ ꯑꯗꯗꯤ ꯅꯪ ꯀꯔꯤꯅꯣ ꯍꯥꯏꯔꯤꯁꯤꯕꯣ ꯅꯪꯒꯤ ꯅꯪ ꯅꯣꯡꯃꯗ ꯎ ꯕ꯭ꯔꯁ ꯀꯌꯥꯔꯛ ꯇꯧꯒꯦ
ꯑꯩꯅ ꯕ꯭ꯔꯁ ꯇꯧꯕꯁꯤ ꯁꯦ ꯑꯌꯨꯛ ꯍꯧꯒꯠꯂꯛꯄꯗ ꯇꯧꯔꯦꯀꯣ ꯑꯌꯨꯛ ꯍꯧꯒꯠꯂꯛꯄꯗ ꯇꯧꯕ ꯍꯦꯛ ꯂꯣꯏꯕꯒ ꯆꯥꯛ ꯆꯥꯕ ꯑꯃꯨꯛ ꯍꯦꯛ ꯂꯣꯏꯕꯒ ꯑꯃꯨꯛ ꯑꯃꯨꯛ ꯕ꯭ꯔꯁ ꯇꯧꯋꯤꯀꯣ ꯆꯠꯂꯝꯗꯥꯏꯁꯤꯗ ꯑꯃꯨꯛ ꯍꯦꯛ ꯂꯣꯏꯕꯒ ꯑꯃꯨꯛ ꯅꯨꯡꯊꯤꯟ ꯑꯃꯨꯛ ꯍꯜꯂꯛꯄꯒ ꯎ ꯑꯩꯅ ꯏꯔꯨꯖꯕ ꯀꯥꯟꯗ ꯑꯃꯨꯛ ꯕ꯭ꯔꯁ ꯇꯧꯋꯦꯕꯀꯣ ꯀꯣ ꯑꯃꯨꯛ ꯕ꯭ꯔꯁ ꯇꯧꯔ ꯂꯣꯏꯔꯀꯥꯟꯁꯤꯗ ꯑꯃꯨꯛ ꯅꯨꯃꯤꯗꯥꯡꯗꯁꯨ ꯇꯧꯕ ꯌꯥꯎꯋꯤ ꯇꯧꯗꯕ ꯌꯥꯎꯋꯦꯕ ꯀꯣ ꯑꯗꯣ ꯑꯩꯉꯣꯟꯗꯒꯤꯁꯨ ꯍꯦꯟꯅ ꯇꯥꯅ ꯕ꯭ꯔꯁ ꯇꯧꯕꯀꯣ ꯅꯨꯃꯤꯗꯥꯡꯗꯁꯨ ꯕ꯭ꯔꯁ ꯇꯧ ꯇꯧꯗꯕ ꯅꯨꯡꯊꯤꯟꯗꯁꯨ ꯕ꯭ꯔꯁ ꯁꯨꯨꯡꯇꯧ ꯇꯧꯗꯕ ꯑꯐ꯭ꯔꯤꯀꯥꯟ ꯃꯆꯥꯅ ꯃꯌꯥꯁꯦ ꯉꯧꯔꯣꯛ ꯉꯧꯔꯦ ꯃꯌꯥꯁꯨ ꯁꯨꯝ ꯀꯦꯟ ꯀꯦꯟꯗ꯭ꯔꯦ ꯑꯗꯨ ꯀꯃꯥꯏꯅ ꯇꯨꯠꯕ꯭ꯔꯁ ꯑꯩꯈꯣꯏꯒꯤ ꯆꯦꯡꯄꯥꯛ ꯃꯥꯟꯕ ꯇꯨꯠꯕ꯭ꯔ ꯁꯤ ꯅ ꯃꯥꯏ ꯐꯩ ꯍꯥꯏ
ꯍꯣꯏ ꯑꯗꯨꯝ ꯆꯨꯝꯃꯦꯕꯀꯣ ꯑꯗꯣ ꯃꯣꯏ ꯃꯌꯥꯗ ꯇꯣ ꯀꯦꯟꯗꯔꯦ ꯃꯌꯥ ꯉꯧꯔꯦ ꯑꯗꯨ ꯑꯣꯏꯔꯦ
ꯎ ꯑꯗꯨ ꯍꯥꯏꯔ ꯍꯥꯏꯔꯛꯑꯣ
ꯀꯩꯌꯥꯝꯝ ꯇꯧꯗ꯭ꯔꯦꯀꯣ ꯑꯗꯣ ꯑꯩꯈꯣꯏ ꯎ ꯃꯝꯗꯨꯗꯤ ꯂꯩꯔꯝꯗꯧ ꯃꯥꯜꯂꯦ ꯃꯣꯏꯅ
ꯃꯅꯝꯕꯨ ꯀꯅꯥ ꯊꯤꯅꯒꯤ ꯃꯅꯝ ꯃꯅꯝꯕꯨ ꯀꯅꯥ ꯊꯤꯅꯒꯤ ꯃꯅꯝꯒꯤꯗꯤ ꯑꯦ ꯃꯅꯝ ꯗꯤ ꯃꯅꯝ ꯉꯥꯛꯇꯅꯦ ꯑꯗꯨ ꯕ꯭ꯔꯁ ꯇꯧꯔꯁꯨ ꯉꯥꯏꯍꯥꯛꯇꯪꯅꯤ ꯉꯥꯏꯍꯥꯛ ꯂꯩꯔꯝꯃꯨ ꯁꯣꯔ ꯃꯅꯝ ꯑꯃꯨꯛ ꯅꯝꯊꯤꯔꯅꯤꯀꯣ ꯃꯅꯝꯒꯤ ꯃꯅꯝ ꯉꯥꯛꯇꯅꯦ ꯑꯗꯨꯗꯤ ꯀꯦꯃꯤꯀꯦꯜ ꯁꯤꯖꯤꯟꯅꯕ ꯄꯣꯠꯅꯤꯀꯣ ꯅꯦꯆꯔꯦꯜꯂꯤ ꯍꯥꯏꯁꯦ ꯀꯣ ꯐ꯭ꯔꯦꯟꯂꯤ ꯑꯣꯏꯒꯗꯕ
ꯑꯗꯨꯒꯤ ꯄꯣꯠ ꯆꯩꯗꯨꯅ ꯌꯥꯝ ꯐꯕ ꯑꯣꯏꯇꯥꯔꯅꯤꯅ ꯗꯒꯤ ꯑꯦꯔꯤꯀꯥ ꯗꯩꯕꯤ ꯀꯔꯤ ꯈꯔꯥ ꯂꯣꯏꯅ ꯁꯤꯖꯤꯟꯅꯔꯅꯤꯅꯦ ꯍꯧꯖꯤꯛꯐꯥꯎ ꯑꯃꯗ ꯁꯤꯖꯤꯟꯅꯗꯦꯅꯦ ꯑꯣꯡꯂꯤ ꯑꯐ꯭ꯔꯤꯀꯥꯗꯨꯗ ꯈꯇꯪ ꯁꯤꯖꯤꯟꯅꯩꯅꯦ
ꯑ ꯑꯩ ꯀꯩꯅꯣꯝ ꯀꯣ ꯄ꯭ꯔꯤꯊꯤꯕꯤꯒꯤ ꯂꯤꯗꯔꯁ ꯋꯥꯔꯜ ꯂꯤꯗꯔꯁ ꯃꯌꯥꯝꯁꯤꯅ ꯀꯣ ꯍꯥꯏꯗꯤ ꯃꯣꯏꯅ ꯑꯩꯈꯣꯏꯒꯤ ꯐꯠꯇꯕ ꯃꯌꯥꯝꯁꯦ ꯍꯥꯏꯗꯤꯀꯣ ꯑꯦꯗꯤꯛꯇꯤꯞ ꯑꯣꯏꯒꯗꯕ ꯄꯣꯠ ꯃꯌꯥꯝꯁꯤ ꯑꯃꯒ ꯃꯣꯏꯗꯤ ꯁꯤꯖꯤꯟꯅꯔꯣꯏꯕ ꯈꯪꯉꯕ ꯀꯣ ꯁꯤꯖꯤꯟꯅꯔꯣꯏ ꯕ꯭ꯔꯁ ꯐꯧꯁꯤꯟꯅꯗ꯭ꯔ ꯀꯥꯟꯁꯤꯗ ꯃꯣꯏꯀꯣ ꯏꯁ ꯅꯪ ꯈꯪꯗ ꯇꯧꯔꯤꯅꯦ ꯏꯁ ꯃꯤ ꯅꯪ
ꯏꯟꯁꯇꯥꯒ꯭ꯔꯥꯝꯗꯣ ꯄꯥꯏꯕ ꯀꯥꯟꯗ ꯎꯗ꯭ꯔꯣꯅꯤꯅ ꯍꯥꯏꯗꯤ ꯃꯤꯅ ꯋꯥꯔꯜ ꯀꯞꯇ ꯐꯥꯎꯕ ꯃꯤꯅ ꯃꯣꯣ ꯀꯔꯤ ꯃꯣꯏꯅ ꯔꯤꯆꯨꯋꯦꯜ ꯄꯥꯡꯊꯣꯛꯄꯅꯦꯕ
ꯑꯗꯨꯕꯨꯗꯤ ꯈꯪꯉꯤꯅꯦ ꯈꯪꯉꯤꯅꯦ ꯈꯪꯉꯦꯅꯦ ꯈꯪꯉꯦꯅꯦ
ꯍꯧꯖꯤꯕꯣ
ꯀꯩꯗꯧꯗꯣꯏꯅꯣ ꯑꯗꯣ ꯍꯧꯖꯤꯛ ꯀꯣꯜꯒꯦꯠꯇꯨ ꯀꯂꯥꯅ ꯍꯧꯖꯤꯛ ꯑꯗꯨꯒꯤ ꯑꯐ꯭ꯔꯤꯀꯥꯗꯨꯒ ꯌꯥꯝ ꯐꯕ ꯑꯣꯏꯗ ꯅꯍꯥ ꯍꯥꯟꯅ ꯄ ꯂꯣꯏꯅ ꯁꯤꯖꯤꯟꯅꯔꯅꯤꯅꯦ
ꯑꯐꯕ ꯈꯨꯗꯤꯡꯃꯛ ꯃꯤꯑꯣꯏꯕꯅꯀꯣ ꯐꯩꯌꯦꯅ ꯀꯩꯁꯨ ꯂꯧꯕ ꯂꯩ
ꯄ꯭ꯔꯥꯏꯁꯗꯤ ꯀꯌꯥꯤꯒꯦ ꯃꯃꯟꯗꯤ ꯀꯌꯥꯤꯒꯦ
ꯑꯗꯨꯗꯤ ꯃꯤꯁꯨ ꯅꯦꯆꯔꯦꯜ ꯔꯤꯁꯣꯔꯁꯅꯤꯅ ꯀꯣꯃꯦꯟ ꯃꯠ ꯅꯠꯇ꯭ꯔꯕꯅꯤꯅ ꯈꯔ ꯇꯥꯡꯉꯝꯃꯅꯤ ꯀꯣ ꯑꯗꯨꯒꯤ ꯑꯣꯏꯔꯝꯃꯅꯤ ꯑꯦꯕꯦꯝ ꯍꯥꯏꯗꯤꯀꯣ ꯄ꯭ꯔꯤꯊꯤꯕꯤꯁꯤꯗꯗꯤ
ꯍꯥꯏꯗꯤꯀꯣ ꯍꯣꯡꯁꯨ ꯍꯣꯡꯕ ꯐꯒꯅꯦ ꯍꯣꯏ ꯄꯥꯝꯃꯤꯁꯦ ꯑꯗꯨꯁꯨ ꯌꯥꯝ ꯐꯁꯨꯀꯣ ꯌꯥꯝ ꯇꯥꯡꯉꯗꯤ ꯀꯩꯁꯨ ꯄꯥꯝꯕꯤꯗꯦꯕꯀꯣ ꯌꯦ ꯃꯅ ꯇꯨ ꯕ꯭ꯔꯁ ꯑꯣꯏꯅ ꯑꯍꯣꯡꯕ ꯂꯨꯄꯥ ꯇꯔꯥꯍ ꯄꯤꯕ ꯑꯁꯤꯒꯨꯝꯕꯁꯤꯅ ꯁꯤꯖꯤꯟꯅ ꯏꯅꯦꯕ ꯈꯪꯉꯕ
ꯌꯥꯕ
ꯌꯥꯔꯗꯤꯅ ꯃꯤ ꯃꯅꯤꯄꯨꯔꯤꯗꯁꯨ ꯌꯦꯡꯉꯨꯗꯅ ꯃꯅꯤꯄꯨꯔꯗꯁꯨ ꯌꯦꯡꯉꯨꯗꯅ
ꯅꯦ ꯄꯣꯠ ꯆꯩꯁꯦ ꯍꯧꯖꯤꯛ ꯑꯃꯠꯇ ꯐꯕ ꯂꯩꯇꯦꯅꯦ ꯑ ꯑ ꯑꯗꯨ ꯐꯔꯦ ꯑꯗꯨꯗ ꯇ꯭ꯔꯥꯏ ꯇꯧꯔꯒ ꯈꯪꯉꯅꯤ ꯅ ꯑꯗꯨꯗꯤ
ꯍꯣꯏ ꯍꯣꯏ ꯍꯣꯏ ꯇ꯭ꯔꯥꯏ ꯇꯧꯋ
ꯊꯝꯃꯦꯀꯣ ꯐꯔꯦ ꯐꯔꯦ